ꯍꯜꯂꯣ ꯏꯁꯤꯡ ꯂꯩꯔꯣ ꯑꯩꯔꯣ ꯁꯨꯝ ꯂꯩꯔꯤꯌꯦ ꯑꯩꯈꯣꯏꯒꯤ ꯐ꯭ꯔꯦꯟ ꯑꯃꯒꯤ ꯃꯌꯨꯝꯗ
ꯑꯣ ꯅꯪ ꯉꯁꯤꯗꯤ ꯀꯥꯏ ꯀꯣꯏꯊꯔꯨꯔꯤꯕ
ꯉꯁꯤ ꯀꯣꯏꯗ꯭ꯔꯦꯗ
ꯀꯣꯏꯕ ꯆꯠꯇꯔꯣ ꯍꯥꯏꯗꯦꯅ
ꯀꯣꯏꯕ ꯆꯠꯇꯦ ꯀꯣꯏꯕꯕꯨ ꯅꯨꯡꯇꯤꯒꯤ ꯆꯠꯄ ꯌꯥꯕ꯭ꯔꯣ ꯏꯕꯦꯝꯃ
ꯎꯝ ꯑꯩꯗꯤ ꯅꯪ ꯉꯔꯥꯡ ꯉꯁꯤꯗꯤ ꯀꯣꯏꯕꯁꯤ
ꯀꯣꯏꯕ ꯆꯠꯄ ꯅꯠꯇꯦꯌꯦ ꯍꯤꯗꯥꯛ ꯂꯩꯕ ꯆꯠꯂꯨꯕꯅꯦ
ꯑꯣ ꯀꯅꯥ ꯅꯥꯔꯒꯦ
ꯂꯣꯛ ꯇꯧꯔꯦ ꯋꯥ ꯉꯥꯡꯕ ꯍꯩꯃꯟꯗꯅꯔ ꯈꯪꯗ꯭ꯔꯦ ꯑꯩꯒꯤꯅꯦ
ꯑꯣ ꯌꯥꯝꯊꯤ ꯍꯦꯜꯂꯖꯥꯠꯔꯣ ꯑꯗꯨꯗꯤ
ꯑꯣꯕꯔ ꯑꯣꯏꯔꯦ ꯑꯩꯈꯣꯏꯗꯤ ꯉꯔꯥꯡ ꯂꯤꯟꯁꯨ ꯑꯣꯛꯅꯔꯨꯔꯦ ꯅꯪ ꯄꯥꯎ ꯇꯥꯗ꯭ꯔꯤꯕꯣ
ꯎꯝ ꯑ ꯍꯥꯏꯐꯦꯠ ꯂꯤꯔꯛ ꯑꯝꯃꯦ
ꯎꯝ
ꯑꯣ ꯍꯣ ꯅꯪꯁꯨ ꯎꯍꯧꯕ꯭ꯔꯥ
ꯑꯦ ꯇꯪꯈꯥꯏꯗꯅꯦ ꯂꯧ ꯂꯤꯞꯁꯤꯕꯅꯤ ꯋꯥꯔꯤ ꯁꯥꯟꯅꯉꯩꯗ ꯍꯦꯛꯇ ꯂꯥꯎꯊꯠꯅꯕꯤꯅꯦ
ꯑꯥ ꯀꯔꯣꯟ ꯅꯥꯀꯟ ꯆꯠꯈꯤꯒꯦ ꯑꯗꯨꯒ
ꯃꯣꯏꯒꯤ ꯍꯤꯡꯒꯣꯜꯗꯨꯗ ꯆꯪꯈꯤꯌꯦ
ꯑꯣ ꯁꯣꯝꯒꯤ ꯍꯤꯡꯒꯣꯟꯗ
ꯎꯝ
ꯏꯃꯥ ꯗꯥꯏꯔꯦꯛ ꯎꯍꯧꯔꯦ
ꯎꯔꯦ ꯗꯥꯏꯔꯦꯛꯅꯦ
ꯑꯦꯁ ꯑꯗꯨꯗꯤ ꯈꯔ ꯆꯥꯎꯔꯝꯗꯧ ꯃꯥꯜꯂꯦ
ꯎ ꯌꯥꯝ ꯆꯥꯎꯋꯦ ꯑꯅꯤꯔꯛ ꯑꯍꯨꯝꯂꯛ ꯁꯨꯕꯅꯦ ꯑꯗꯨꯒ ꯎꯏꯁꯦ ꯌꯥꯝ ꯇꯥꯡꯅ ꯎꯕ ꯍꯥꯏꯇꯥꯔꯦ ꯍꯥꯏꯗꯤ ꯑꯗꯨꯃꯥꯏꯅ ꯇꯧꯕ ꯃꯈꯜꯒꯤ ꯄꯣꯠꯁꯦ ꯎꯝ
ꯑꯗꯨ ꯅ ꯑꯗꯨꯏ ꯃꯐꯝ ꯆꯠꯂꯝꯗꯧ ꯃꯥꯟꯗ꯭ꯔꯦ
ꯆꯠꯇ꯭ꯔꯦ ꯋꯥꯛꯀꯤꯡ ꯆꯠꯄꯐꯧ ꯉꯔꯥꯡ ꯌꯥꯝ ꯀꯤꯅ ꯆꯦꯜꯂꯒ ꯆꯠꯂꯦ ꯑꯗꯣ ꯍꯧꯖꯤꯛꯄꯨꯗꯤ ꯈꯔ ꯈꯔ ꯐꯔꯛꯑꯦ
ꯑꯣ ꯀꯩꯖꯥꯡ ꯆꯥꯒꯦ
ꯉꯁꯤꯗꯣ ꯀꯩꯅꯣꯅ ꯆꯥꯕꯗꯨꯕꯣ ꯍꯥꯎꯃꯟꯗꯅ ꯀꯥꯎꯔꯤꯅꯤ ꯇꯧꯔꯤꯁꯦ
ꯏꯟꯖꯡ ꯑꯥꯍꯥꯎ ꯆꯥꯔꯝꯗꯧ ꯃꯥꯜꯂꯤꯀꯣ
ꯍꯥꯎꯕꯅꯤꯅꯦ ꯍꯥꯎꯃꯟꯗꯅ ꯀꯔꯤ ꯀꯔꯤ ꯀꯔꯤ ꯀꯔꯤꯅꯣꯅꯦ ꯀꯔꯤꯅꯣꯅꯦ ꯀꯥꯎꯈ꯭ꯔꯦꯁꯦꯡꯕꯒꯤ ꯌꯥꯎꯃꯟꯗꯅ ꯑ ꯑꯣ ꯎꯠꯇꯤ ꯑꯩꯈꯣꯏꯒꯤ ꯄꯥꯕꯨꯡꯅ ꯑꯩꯈꯣꯏꯒꯤ ꯍꯤꯡꯒꯣꯜ ꯑꯃ ꯂꯩꯌꯦ ꯑꯗꯨꯗꯒꯤ ꯇꯣꯔꯕꯣꯠ ꯑꯅꯧꯕꯗꯨ ꯍꯦꯛꯂꯛꯄ ꯑꯗ ꯑꯩꯅ ꯎꯠꯇꯤ ꯊꯣꯡꯕꯗꯣ ꯆꯥꯗꯕ ꯀꯨꯏꯔꯦ ꯑꯗꯨꯗ ꯑꯅꯧꯕꯗꯣ ꯆꯥꯅꯤꯡꯉꯦꯕ ꯑꯗꯨꯗꯣ ꯆꯥꯊꯣꯛꯄ
ꯑꯦ ꯑꯗꯨꯗꯤ ꯑꯍꯥꯎꯕꯅꯤꯅꯦ
ꯑꯗꯨꯒ ꯅꯨꯡꯊꯤꯟꯗꯣ ꯄꯨꯡꯈꯩ ꯇꯨꯝꯊꯣꯛꯄ ꯏꯁꯥꯒ ꯈꯔ ꯅꯝꯁꯤꯟꯕꯒ ꯍꯤꯗꯥꯛ ꯆꯥꯕꯒꯤ
ꯑꯥ ꯑꯗꯨ ꯊꯦꯡꯅꯔꯨꯕꯗꯒꯤ ꯂꯣꯛ ꯍꯧꯔꯛꯏꯖꯥꯠꯂꯣ
ꯈꯪꯗꯦꯅꯦ ꯁꯨꯋꯥꯏ ꯁꯣꯏ ꯂꯥꯎꯔꯤꯅꯦ
ꯍꯝ ꯍꯥꯝ
ꯎꯝ ꯀꯥꯏ ꯀꯥꯏꯗ ꯆꯠꯂꯨꯒꯦ ꯏꯅꯝꯃꯥ ꯃꯈꯣꯏꯗꯤ ꯉꯁꯤꯁꯦ
ꯑꯩ ꯊꯕꯛ ꯑꯩꯒꯤ ꯊꯕꯛ ꯑꯗꯨꯝ ꯆꯠꯂꯤꯗꯨꯗꯤ ꯑꯩꯒꯤꯗꯤ ꯆꯠꯇ ꯌꯥꯗꯕ ꯗ꯭ꯌꯨꯇꯤ ꯑꯗꯨ ꯍꯦꯛ ꯍꯜꯂꯛꯄꯒ ꯉꯥꯏꯍꯥꯛ ꯄꯣꯠ ꯊꯥꯔꯦ ꯎꯝ ꯆꯠꯇ ꯌꯥꯗ ꯗꯕ
ꯎꯝ
ꯑꯉꯥꯡꯁꯤꯡ ꯆꯥꯎꯁꯜꯂꯛꯄꯅꯤꯅ ꯆꯠꯇ ꯌꯥꯗ꯭ꯔꯦ
ꯃꯥꯅꯤ ꯃꯥꯅꯤ ꯁꯦꯟ ꯊꯨꯝꯁꯦ ꯆꯪꯕꯅꯤ ꯍꯦꯟꯖꯜꯂꯛꯏꯅꯦꯕ
ꯑꯥꯎ
ꯎ
ꯅꯣꯏꯁꯨ ꯆꯪꯉꯝꯕꯅꯤꯗ ꯑꯗꯨꯝ
ꯆꯪꯉꯦ ꯏꯁꯥꯒꯤꯗꯐꯧꯇ ꯌꯥꯝ ꯆꯪꯉꯤꯗ
ꯑꯗꯨꯗꯩ ꯅꯣꯏꯗꯅ ꯅꯣꯏꯒꯤꯗꯤ ꯑꯗꯨꯕꯨ ꯂꯥꯛꯑꯦ ꯑꯩꯈꯣꯏꯒꯤꯗꯤ ꯌꯦꯡꯉꯣ ꯅꯣꯏꯒꯤ ꯍꯧꯖꯤꯛꯀꯥꯟꯒꯤ ꯆꯪꯉꯛꯏꯕ ꯇꯨꯏꯁꯟ ꯇꯧꯗ ꯌꯥꯗꯦ ꯑꯃ ꯅꯪꯒꯤ ꯎꯆꯤꯟꯅꯥꯁꯤ ꯂꯣꯏꯁꯤꯜꯂꯛꯑꯕꯅꯤꯗꯣ
ꯎꯝ
ꯑꯗꯨꯅ ꯇꯥꯟꯗꯕ ꯌꯥꯗꯦ ꯊꯕꯛ ꯆꯠꯇꯕ ꯌꯥꯗꯦ ꯑꯉꯥꯡꯒꯤ ꯈꯜꯂꯒ
ꯎꯝ ꯍꯧꯖꯤꯛꯀꯥꯟꯁꯦ ꯀꯔꯕꯥꯔꯒꯁꯦ ꯃꯈꯟ ꯃꯈꯜ ꯌꯥꯝ ꯇꯧꯅꯔꯦꯅꯦ
ꯑꯩꯈꯣꯏꯗꯤ ꯇꯧꯗꯦꯗ ꯑꯩꯈꯣꯏꯗꯤ ꯀꯔꯕꯥꯔ ꯇꯧꯕꯗꯣ ꯆꯥꯟꯅꯗ꯭ꯔꯕ ꯈꯪꯗꯦ
ꯀ ꯂꯅꯤꯅ ꯈꯥꯏ ꯍꯥꯏꯗꯤ ꯍꯧꯖꯤꯛ ꯐꯣꯟꯗ ꯀꯩꯗꯀꯣ ꯐꯤ ꯊꯥꯒꯠꯂꯤꯅꯣ ꯐꯤ ꯌꯣꯟꯕꯤ ꯑꯗꯒꯤ ꯄꯣꯠ ꯆꯩꯩ ꯌꯣꯟꯕꯤ ꯐꯣꯟꯗ ꯁꯣꯁꯦꯜ ꯃꯦꯗꯤꯌꯥꯁ ꯌꯥꯝ ꯇꯧꯋꯦꯕ
ꯎꯝ ꯑꯗꯣ ꯑꯩꯈꯣꯏ ꯅꯨꯄꯥꯁꯨ ꯐꯤ ꯀꯩꯀꯥ ꯌꯣꯟꯕꯗꯨ ꯑꯗꯨ ꯇꯧ ꯍꯥꯏꯕꯅꯦ ꯑꯗꯨ ꯇꯧꯗꯦ ꯃꯥꯗꯤ ꯆꯨꯝꯗ꯭ꯔꯤꯡꯗ ꯑꯗꯨꯝ ꯂꯩ
ꯈꯔ ꯇꯧꯒꯦ ꯍꯥꯏꯗꯤ ꯐꯣꯟꯗ ꯊꯥꯒꯠꯇꯅ ꯈꯣꯠꯇꯅ
ꯍꯧꯖꯤꯛꯀꯥꯟꯗꯤ ꯐꯣꯟꯗ ꯑꯅꯝꯕ ꯂꯣꯏ ꯇꯧꯅꯔꯦꯗꯣ ꯄꯣꯠ ꯑꯃꯛꯇ ꯂꯩꯔꯁꯨ ꯒꯥꯔꯤ ꯉꯥꯛꯇ ꯉꯥꯏꯅꯔꯦꯗꯣ
ꯃꯥꯅꯦ ꯃꯥꯅꯦ ꯍꯥꯏꯗꯤ ꯁꯪ ꯆꯣꯠ ꯆꯠ ꯄ ꯇꯟꯅꯕꯩ ꯋꯥ ꯉꯥꯛꯇ ꯅꯠꯇꯅ ꯊꯕꯛ ꯏꯪꯈꯥꯡ ꯆꯠꯊꯣꯛꯅꯕꯅꯤꯅꯀꯣ ꯍꯦꯛ ꯂꯩ ꯆꯠꯄ ꯐꯔꯛ ꯇꯥ ꯑꯗꯩ ꯐꯔꯛ ꯇꯥꯕ ꯒꯥꯔꯤ ꯊꯧꯕ ꯍꯩꯇꯕ ꯈꯣꯠꯄ ꯇꯟꯕ ꯈꯣꯠꯄ ꯂꯩꯕꯁꯤꯡꯗꯣ ꯑꯗꯨꯝ ꯄꯩꯁꯥ ꯈꯔ ꯄꯤꯊꯣꯛꯑꯒ ꯑꯗꯨꯝ ꯌꯧꯖꯔꯛꯅꯕꯅ
ꯈꯪꯗꯦꯗ ꯇꯧꯔꯤꯁꯦ ꯅꯪꯗꯤ ꯃꯄꯥꯥꯟꯂꯝꯗꯗꯤ ꯆꯠꯄꯒ ꯌꯥꯎꯔꯔꯕꯣ
ꯀ ꯌꯥ ꯍꯥꯏ ꯌꯥꯎꯗꯦꯗ ꯑꯩꯣꯏ ꯁꯥꯏ ꯀꯩꯅꯣꯁꯤꯗ ꯑꯗꯨꯝ ꯆꯠꯂꯤ
ꯑꯁ ꯑꯩꯗꯤ ꯂꯩꯁꯥꯏꯉꯥꯏꯗ ꯌꯥꯝ ꯆꯠꯂꯛ ꯏꯕꯦꯝꯃ ꯁꯥꯟꯅꯔꯤꯉꯥꯏꯗꯅꯦ ꯑꯁ ꯂꯝ ꯂꯝ ꯅꯤꯄꯥꯟꯃꯧꯛ ꯆꯠꯂꯛꯑꯦ
ꯋꯥꯥꯎ ꯀꯩ ꯀꯩ ꯂꯝꯥꯟꯗ ꯀꯣꯏꯊꯔꯨꯕ
ꯌꯨ ꯄꯤꯗ ꯆꯠꯂꯨꯔꯦ ꯗꯦꯜꯂꯤ ꯆꯠꯂꯨꯔꯦ ꯋꯦꯁ ꯕꯦꯡꯒꯣꯜ ꯆꯠꯂꯨꯔꯦ ꯑꯗꯨꯒ ꯀꯩꯅꯣ ꯀꯩ ꯀꯩꯅꯣ ꯌꯥꯝ ꯆꯠꯂꯛꯦ ꯑꯩꯈꯣꯏ ꯆꯦꯟꯅꯥꯏꯗꯒ ꯆꯠꯂꯛꯑꯦ ꯁꯃꯨꯗ꯭ꯔꯗꯒ ꯆꯠꯂꯛꯏꯕꯣ
ꯅꯨꯡꯉꯥꯏꯕ꯭ꯔꯣ ꯀꯃꯥꯏꯅ ꯇꯧꯒꯦ ꯋꯥꯔꯤ ꯈꯔ ꯂꯤꯊꯔꯛꯑꯣ ꯀꯩꯅꯣ
ꯈꯨꯅꯨꯡꯉꯥꯏ ꯑꯃ ꯑꯗꯣ ꯃꯣꯏꯒꯤ ꯃꯣꯏꯒꯤ ꯃꯣꯏꯒꯤꯥꯛ ꯏꯟꯁꯥꯡꯗꯣ ꯑꯩꯒꯤꯒꯗꯤ ꯌꯥꯝ ꯆꯥꯟꯅꯗꯕ ꯍꯥꯏꯇꯥꯔꯦ ꯑꯩꯈꯣꯏ ꯁꯣꯝꯒ ꯃꯣꯏ ꯑꯒꯗꯤ ꯏꯕꯦꯝꯃ ꯑꯩꯅꯦ ꯈꯪꯉꯕ ꯁꯤꯗꯒꯤ ꯆꯠꯀ ꯗꯅꯦ ꯕꯁ ꯇꯣꯡꯕꯗꯅ ꯑꯣꯗꯔꯦ ꯇ꯭ꯔꯦꯟ ꯇꯣꯡꯕ ꯑꯗꯨꯅ ꯑꯣꯏꯅ ꯎꯔꯤꯕ ꯍꯥꯏꯁꯦ
ꯍꯏ ꯍꯏ
ꯑꯗꯨ ꯇ꯭ꯔꯦꯟꯒꯤ ꯃꯣꯏꯒꯤ ꯆꯥꯛ ꯌꯦꯟꯁꯥꯡꯗꯣ ꯃꯣꯏ ꯅꯝ ꯅꯝꯖꯥꯠꯅꯤ
ꯑꯣ ꯅꯪ ꯑꯗꯨꯝ ꯆꯥꯗ꯭ꯔꯦ
ꯑꯗꯨꯅꯦ ꯗ꯭ꯔꯤꯞꯨ ꯌꯥꯜꯂꯤꯦꯕꯦꯝ ꯑꯩ ꯁꯥꯟꯅ ꯆꯠꯄꯥꯕꯨ ꯗ꯭ꯔꯤꯞ ꯌꯥꯜꯂ ꯂꯩꯌꯦꯅꯦꯕꯦꯝ
ꯑꯗꯨꯗꯤ ꯁꯥꯟꯅ ꯉꯝꯕ꯭ꯔꯥ
ꯉꯝꯗ꯭ꯔꯦ ꯑꯅꯤꯔꯛ ꯆꯠꯄꯗ ꯑꯩꯗ꯭ꯔꯤꯕ ꯑꯗꯨꯝ ꯌꯥꯜꯂꯦꯕ ꯑꯗꯨꯗꯩꯗꯤ ꯁꯨꯝ ꯍꯩꯅꯔꯦ
ꯎꯝ
ꯑꯗꯨꯗꯩꯗꯤ ꯀꯩꯝ ꯇꯧꯗ꯭ꯔꯦ ꯑꯗꯣ ꯃꯣꯏꯗꯤꯅꯦ ꯆꯥꯛꯆꯥꯥꯕꯒꯗꯤ ꯅꯤꯡꯒꯥꯝꯐꯝꯝꯃꯒ ꯆꯥꯛ ꯆ ꯌꯥꯗꯗꯤ ꯅꯣꯛꯅꯩ ꯈꯪꯕ꯭ꯔꯥ ꯁꯣ ꯅꯥꯀꯜꯂꯨꯝ ꯃꯄꯥꯟ ꯂꯝꯒꯤꯗꯤ
ꯀꯃꯥꯏꯅ ꯆꯥꯏ ꯑꯗꯨꯗꯤ
ꯑꯩꯈꯣꯏ ꯐꯝꯊꯔꯒ ꯃꯈꯥ ꯀꯀꯤ ꯂꯥꯎ ꯐꯝꯊꯔꯒ ꯆꯥꯗꯣꯏꯕ ꯑꯩꯈꯣꯏꯅ ꯅꯤꯡꯒꯥꯥꯡꯅ ꯐꯝꯃꯨꯁꯦ ꯃꯣꯏ ꯌꯥꯝ ꯅꯣꯛꯅꯖꯥꯠꯅꯤ ꯈꯪꯉꯕ
ꯎꯝ
ꯑꯗꯨꯗꯤ ꯂꯥꯏꯅ ꯈꯝꯕ꯭ꯔꯥ ꯌꯥꯏꯐ ꯃꯍꯥꯔꯥꯁꯇ꯭ꯔꯗꯅꯦ ꯃꯥꯏꯔꯦꯟꯗꯨꯕꯨ ꯈꯨꯠꯆꯥꯎꯃ ꯈꯕ ꯊꯦꯂꯥ ꯒꯥꯔꯤ ꯑꯃꯗ ꯃꯥꯏꯔꯦꯟ ꯑꯅꯤꯈꯛ ꯆꯜꯂꯦꯕ ꯈꯪꯉꯕ
ꯃꯥꯏ ꯄꯅ
ꯑꯩ ꯑꯃꯐꯧ ꯎꯗ꯭ꯔꯤ ꯍꯥꯏꯕ ꯑꯗꯨꯏ ꯃꯥꯏꯔꯦꯟꯗꯣ ꯃꯁꯨꯡꯒꯗꯤ ꯀꯤꯕ ꯑꯃ ꯌꯥꯎꯖꯥꯠꯅꯤ ꯈꯪꯉꯕ
ꯍ ꯎꯝ ꯑꯗꯨꯗꯤ ꯑꯗꯨꯗꯨ ꯃꯅ ꯂꯩꯀꯥꯏ ꯏꯆꯥꯥꯛ ꯀꯧ ꯌꯥꯔꯅꯤ
ꯌꯥꯅꯤꯌꯦ ꯑꯁꯦꯡꯕꯩꯅꯦ ꯑꯩꯈꯣꯏ ꯑꯩꯈꯣꯏ ꯁꯥꯟꯅꯕꯒꯤ ꯃꯤ ꯃꯤ ꯃꯤ ꯃꯌꯥꯝꯗꯣ
ꯎꯝ
ꯑꯗꯨ ꯑꯗꯨ ꯑꯃꯈꯛ ꯑꯅꯤꯈꯛꯛꯇ ꯊꯣꯡꯉꯝꯒꯅꯤ ꯃꯌꯥꯝꯗꯣ
ꯎꯝ ꯃꯣꯏ ꯍꯤꯡꯒꯣꯜꯗꯒ ꯑꯗꯨꯃꯥꯏꯅ ꯄꯥꯟꯕ ꯈꯣꯠꯄꯗꯤ ꯎꯕꯔꯣ
ꯑꯗꯨꯗꯤ ꯎꯗꯦꯕꯀꯣ ꯑꯩꯅ ꯄꯣꯔꯛꯄ ꯈꯣꯠꯄꯗꯤ ꯎꯏꯌꯦꯕ ꯑꯗꯨꯒ ꯍꯤꯡꯒꯣꯜꯗ ꯄꯥꯟꯕꯗꯤ ꯎꯗꯦ ꯕꯃ ꯄꯟꯖꯥꯕꯇꯒꯗꯤ ꯑꯩꯈꯣꯏꯒꯤ ꯒꯣꯜꯗꯟ ꯇꯦꯝꯄꯜ ꯑꯃ ꯑꯩꯈꯣꯏ ꯀꯩꯅꯣ ꯃꯟꯗꯤꯔꯗꯣ ꯒꯣꯜꯗꯟ ꯇꯦꯝꯄꯜꯗꯣ ꯑꯗꯨꯗꯨꯒ ꯆꯪꯉꯦ ꯀꯌꯥꯝ ꯐꯖꯩ ꯈꯪꯕ꯭ꯔꯥ ꯑ ꯃꯣꯏꯒꯤ ꯑꯗꯨꯗ ꯂꯩꯔꯝꯕ ꯑꯁ ꯐꯖꯩꯌꯦ ꯑꯗꯣ ꯃꯣꯏꯒꯤ ꯑꯗꯨꯒꯤ ꯒꯣꯜꯗꯟ ꯇꯦꯝꯄꯜꯗꯨꯒꯤ ꯄꯨꯈ꯭ꯔꯤ ꯃꯌꯥꯏꯗꯅ ꯑ ꯃꯟꯗꯤꯔꯗꯣ ꯂꯩꯔꯒ ꯃꯌꯥꯏꯒꯤ ꯄꯨꯈ꯭ꯔꯤ ꯃꯌꯥꯝꯗꯣ ꯑꯗꯨꯗꯅ ꯉꯥ ꯃꯌꯥꯝꯁꯦ ꯗꯦꯀꯣꯔꯦꯁꯟ ꯃꯌꯥꯝꯁꯦ ꯂ ꯈꯨꯐꯖ ꯑꯃ
ꯑ ꯃꯈꯟ ꯃꯈꯟ ꯀꯣ ꯃꯣꯏꯗꯤ ꯆꯤꯟꯖꯥꯛꯁꯦ ꯀꯃꯥꯏꯅ ꯇꯧꯒꯦ
ꯃꯣꯏꯒꯤꯗꯣ ꯑꯩꯈꯣꯏꯒꯤ ꯂꯥꯏꯒꯤ ꯃꯅꯨꯡꯗꯨꯗ ꯀꯩꯅꯣ ꯌꯦꯜꯂꯦꯕ ꯑꯩꯈꯣꯏꯒꯤ ꯍꯜꯂꯨꯋꯥꯏ ꯌꯦꯜꯂꯦꯕꯀꯣ ꯍꯧꯖꯤꯛꯀꯤ ꯃꯐꯝꯁꯤꯗ ꯍꯂꯨꯋꯥꯁꯦ ꯄꯤꯖꯕꯗ ꯈꯨꯠꯇꯒꯤ ꯑꯩꯈꯣꯏꯅꯅꯦ ꯄꯤꯖꯕ ꯆꯪꯕꯗꯅꯦ ꯉꯥ ꯃꯌꯥꯝꯁꯤꯅ ꯈꯨꯠꯁꯤꯗ ꯈꯪꯕ꯭ꯔꯥ ꯇꯥꯞ ꯇꯥꯞ ꯂꯥꯛꯑꯖꯥꯖꯥꯠꯅꯤ ꯈꯟꯕꯖꯃ
ꯐꯖꯔꯝꯂꯤꯕ
ꯑꯥꯎ ꯐꯖꯩ
ꯎꯝ
ꯅꯨꯡꯉꯥꯏꯗ ꯆꯠꯄ ꯊꯥꯏꯅ ꯆꯠꯂꯝꯕꯗꯣ ꯍꯧꯖꯤꯛꯇꯤ ꯐꯪꯉꯔꯣꯏ ꯁꯃꯨꯗ꯭ꯔꯗꯒꯁꯦ ꯀꯌꯥꯝ ꯅꯨꯡꯉꯥꯏ ꯈꯪꯕ꯭ꯔꯥ
ꯎꯝ ꯏꯔꯣꯏꯕ ꯍꯩꯕ꯭ꯔꯣ
ꯍꯩꯌꯦ ꯏꯔꯣꯏꯕ
ꯑꯣ ꯐꯩꯅꯦ ꯑꯩꯈꯣꯏꯗꯤ ꯏꯔꯣꯏꯕꯁꯨ ꯍꯩꯇꯦ
ꯑꯗꯣ ꯍꯧꯖꯤꯛ ꯁꯃꯨꯗ꯭ꯔꯗ ꯑꯩꯈꯣꯏꯁꯦ ꯏꯔꯩꯁꯦ ꯂꯥꯛꯑꯦꯗꯅ ꯈꯪꯕ ꯌꯥꯏꯐꯦ ꯁꯃꯨꯗ꯭ꯔꯒꯤ ꯏꯔꯩꯗꯨꯗ ꯆꯣꯡꯁꯤꯟꯕꯗꯅꯦ ꯍꯥꯏꯝꯕꯥ ꯑꯩꯁꯦ ꯂꯥꯏꯀꯪꯗ ꯂꯩꯔꯝꯕꯣꯏ ꯋꯥꯅ ꯃꯊꯛꯇ
ꯌꯥꯝ ꯄꯥꯔ꯭ꯔꯣ ꯍꯥꯏꯁꯤꯕꯣ
ꯄꯥꯔꯝꯕꯒꯤ ꯅꯠꯇꯦꯌꯦ ꯏꯔꯩꯗꯨꯅ ꯆꯦꯟꯈꯠꯂꯛꯏꯅꯦ ꯃꯊꯛ ꯀꯟꯕ ꯈꯨꯀꯜꯂꯝꯕꯅꯤ ꯈꯪꯕ꯭ꯔꯥ
ꯑꯣ
ꯑꯗꯨꯒꯅꯦ ꯍꯥꯏꯕ ꯀꯩꯅꯣ ꯇꯧꯋꯦ ꯍꯧꯖꯤꯛ ꯍꯧꯖꯤꯛ ꯑꯩꯅ ꯍꯧꯖꯤꯛꯀꯤ ꯁꯤ ꯗ꯭ꯔꯦꯁꯁꯦ ꯑꯩꯅ ꯁꯦꯠꯂ ꯆꯠꯂꯤꯅꯤꯗꯅ ꯈꯪꯕ ꯑꯩꯅ ꯁꯥꯔꯗ ꯍꯥꯏꯕ ꯁꯥꯔ ꯑꯩꯈꯣꯏꯗꯤ ꯗ꯭ꯔꯦꯁ ꯑꯝꯇ ꯄꯣꯔꯛꯇꯦ ꯀꯃꯥꯏꯅ ꯇꯧꯗꯣꯏꯅꯣꯅ
ꯑꯗꯨ ꯌꯥꯅꯤ ꯌꯥꯅꯤ ꯍꯥꯏꯔꯦ ꯉꯥꯏꯍꯥꯛꯇꯪꯗꯅꯦ ꯑꯩꯈꯣꯏ ꯀꯨꯝꯃꯤ ꯁꯥꯟꯅꯔꯦꯗꯅ ꯁꯥꯟꯅꯕ ꯌꯥꯝ ꯁꯥꯟꯅꯔꯦꯗꯅ
ꯎꯝ
ꯉꯥꯏꯍꯥꯛ ꯂꯩꯔ ꯑꯗꯨꯝ ꯀꯪꯈ꯭ꯔꯦ ꯗ꯭ꯔꯦꯁꯇꯣ
ꯌꯥꯝ ꯁꯥꯕꯗꯣ
ꯁꯥꯕꯒꯤꯁꯨ ꯅꯠꯇꯅ ꯃꯣꯏꯗꯤ ꯊꯨꯝꯒꯤ ꯁꯔꯨꯛꯁꯨ ꯌꯥꯎꯕꯗꯣ
ꯎꯝ
ꯑꯗꯨꯒꯤ ꯃꯤꯠꯀ ꯄꯥꯡꯉꯄꯣꯠꯇꯤꯕꯤ ꯑꯃ ꯊꯨꯞꯇꯅ ꯌꯥꯥꯛ ꯆꯥꯅꯤ ꯈꯕ꯭ꯔꯥ ꯁꯃꯨꯗ꯭ꯔꯒꯤ ꯏꯁꯤꯡꯁꯦ
ꯉꯥꯒꯗꯤ ꯐꯥꯔꯛꯇ꯭ꯔꯣ
ꯉꯥ ꯐꯥꯔꯛꯇꯦ ꯀꯩꯅꯣꯗꯣ ꯊꯔꯨꯏ ꯊ ꯀꯩꯅꯣꯒꯤ ꯀꯣꯡꯒ꯭ꯔꯦꯟꯒꯤ ꯃꯈꯨꯝ ꯗꯦꯀꯣꯔꯦꯁꯟꯒ ꯌꯥꯝ ꯁꯦꯝꯅꯕꯗꯣ
ꯑꯥ ꯑꯗꯨ ꯌꯥꯝ ꯈꯨꯟꯅꯅꯕꯅꯤꯅꯦ ꯎꯝ ꯑꯗꯨꯗꯨꯅ ꯁꯅꯥꯒ ꯌꯥꯝ ꯁꯦꯝꯅꯕꯅꯤꯅꯦ ꯍꯧꯖꯤꯛ ꯋꯥꯏꯗꯤ
ꯁꯦꯝꯅꯕꯗꯣ ꯑꯗꯨ ꯈꯨꯜꯂꯛꯑꯦ ꯃꯌꯥꯝ ꯈꯨꯜꯂꯛꯑꯦ ꯑꯩ ꯑꯩꯗꯤ ꯅꯨꯡꯁꯤꯗꯅꯅꯦ ꯍ꯭ꯔꯥꯎꯎ ꯁꯃꯨꯗ꯭ꯔꯒꯤ ꯏꯁꯤꯡ ꯑꯗꯣ ꯕꯣꯇꯜꯗ ꯍꯥꯜꯂ ꯄꯨꯔꯛꯄꯅꯤ
ꯎꯝꯨꯝ
ꯅꯨꯡꯉꯥꯏꯖꯅꯤꯗ
ꯎꯝ ꯅꯨꯡꯉꯥꯏꯅꯤꯌꯦ ꯑꯩꯈꯣꯏꯁꯨ ꯑꯝꯇꯪ ꯄꯨꯂꯞ ꯆꯠꯂꯨꯁꯤꯗꯅ ꯀꯥꯏꯗꯅꯣꯃ
ꯑꯗꯨ ꯆꯠꯁꯦ ꯑꯩꯈꯣꯏ ꯀꯥꯡꯒꯤꯗ ꯆꯠꯁꯦꯅ ꯍꯥꯏꯅꯕꯅꯦ ꯑꯗꯣ ꯅꯣꯏꯁꯨ ꯅꯣꯏꯁꯨ ꯍꯥꯏꯅꯔꯛꯑꯣ ꯄꯨꯂꯞ ꯄꯨꯟꯅꯕ ꯐꯣꯟ ꯇꯧꯅꯔꯒ
ꯍꯣꯏ ꯌꯥꯏꯌꯦ ꯍꯥꯏꯅꯒ
ꯑꯗꯣ ꯑꯩꯈꯣꯏ ꯀꯪꯂꯥꯗꯅꯤ ꯈꯪꯗꯦ ꯆꯠꯁꯤ ꯈꯣꯠꯁꯤ ꯒꯥꯔꯤ ꯑꯃꯨ ꯋꯥꯏꯔꯒꯅꯦ ꯃꯩ ꯍꯣꯏꯅ ꯍꯥꯏꯔꯛꯄꯅꯦ ꯆꯠꯁꯦꯅ ꯀꯣꯏꯕ ꯑꯝꯨꯛꯇꯪ ꯆꯠꯍꯧꯁꯦ ꯀꯥꯡ ꯃꯇꯝ ꯑꯣꯏꯔꯤꯉꯥꯏꯁꯤꯗ ꯑꯗꯨ ꯅꯠꯇꯗꯤ ꯍꯦꯛꯇ ꯀꯥꯎꯅꯩꯗꯅ ꯑꯉꯥꯡ ꯁꯨꯇꯤ ꯂꯩꯕ ꯇꯥꯏꯃꯤꯡꯗ ꯅꯣꯏꯁꯨ ꯊꯕꯛ ꯆꯤꯂꯦ ꯑꯩꯈꯣꯏꯁꯨ ꯊꯕꯛ ꯆꯤꯂꯦ
ꯎꯝ ꯍ
ꯑꯣ ꯑꯗꯣ ꯀꯩꯅꯣ ꯇꯧꯔꯦ ꯑꯩ ꯀꯩꯅꯣꯝꯇ ꯇꯧꯔꯨꯈꯤꯒꯦ
ꯍꯣꯏ ꯍꯣꯏ ꯇꯧꯔꯨꯔꯣ ꯇꯧꯔꯨꯔꯣ ꯑꯣ ꯑꯩꯁꯨꯅꯦ ꯆꯥꯛ ꯆꯥꯛ ꯌꯦꯟꯁꯥꯡ ꯊꯣꯡꯅꯕ ꯁꯦꯝꯖꯜꯂꯨꯈꯤꯒꯦ ꯁꯦꯝꯕ ꯁꯥ ꯅꯪꯁꯨ ꯁꯦꯝꯖꯜꯂꯨꯔꯣ
ꯑꯥ ꯍꯣꯏ ꯍꯣꯏ
ꯑꯥ ꯊꯝꯃꯣ ꯊꯝ
ꯎꯝ
ꯎ ꯂꯣ